ꯇꯥꯏ
ꯆꯥꯛ ꯆꯥꯒꯔꯦ ꯃꯥ ꯇꯥꯗꯕ꯭ꯔꯣ
ꯍꯜꯂꯣ ꯇꯥꯏꯌꯦ ꯇꯥꯏꯌꯦ ꯇꯥꯏꯌꯦ ꯑꯩꯅ ꯍꯥꯏꯁꯤꯗꯤ ꯇꯥꯕ꯭ꯔꯣ ꯅꯪꯅ ꯍꯥꯏꯕꯗꯨ ꯇꯥꯏꯌꯦ
ꯅꯪꯅ ꯍꯥꯏꯕꯁꯨ ꯇꯥꯏꯌꯦ ꯑꯩꯅ
ꯑꯣ
ꯀꯩꯗꯧꯔꯤꯅꯣ ꯅꯪ
ꯀꯩꯝꯇꯧꯗꯦ ꯍꯤꯞꯄꯤꯌꯦ
ꯎꯝ ꯉꯁꯤꯗꯤ ꯀꯗꯥꯏ ꯀꯗꯥꯏ ꯆꯠꯄ꯭ꯔꯥ
ꯉꯁꯤ ꯁꯥꯟꯅꯕ ꯆꯠꯂꯦ
ꯎꯝ
ꯑꯗꯨꯗꯒꯤ ꯆꯥꯛ ꯆꯥꯅꯕ ꯑꯃ ꯆꯠꯂꯦ ꯑꯗꯨ ꯍꯟꯂꯛꯑꯦ
ꯃꯤꯁꯤꯡꯁꯦ ꯂꯣꯏꯅ ꯃꯩ ꯍꯧꯅꯈ꯭ꯔꯦꯕ ꯂꯣꯏꯗꯧꯔꯦꯅ ꯇꯨ ꯗꯦꯁ ꯈꯛꯇ ꯍꯌꯦꯡ ꯍꯌꯦꯡꯅꯤꯅꯦ
ꯀꯩꯅꯣ ꯍꯥꯏꯁꯦ ꯍꯌꯦꯡꯅꯤ
ꯅꯪ ꯈꯪꯗꯕ꯭ꯔꯥ
ꯈꯪꯗꯤꯌꯦ
ꯍꯌꯦꯡꯗꯣ ꯍꯥꯟꯅꯔꯅꯤꯕꯥ
ꯑꯣ ꯍꯌꯦꯡ ꯂꯣꯏꯗꯣꯏꯔꯕ
ꯍꯌꯦꯡꯅ ꯃꯍꯥꯇꯃꯥ ꯒꯥꯟꯙꯤ ꯃꯀꯣꯛ ꯄꯥꯏꯕ ꯅꯨꯃꯤꯠꯅꯤ ꯅꯪꯒꯤ ꯐꯣꯟꯗ ꯍꯌꯦꯡ ꯍꯦꯟꯈ꯭ꯔꯗꯤ ꯌꯥꯔꯔꯣꯏ ꯑꯗꯨꯒꯤ ꯅꯨꯃꯤꯗꯥꯡ ꯇꯨꯝꯗꯕꯤꯗ ꯇꯧꯔꯣ ꯑꯗꯨꯒ ꯑꯥꯔꯂꯤ ꯃꯣꯔꯅꯤꯡꯗꯒ
ꯑꯗꯣ ꯍꯌꯦꯡ ꯍꯌꯦꯡ ꯃꯇꯨꯡꯗꯗꯤ ꯌꯥꯔꯔꯣꯏꯗꯕ꯭ꯔꯕ
ꯑꯥ
ꯀꯩꯒꯤ ꯊꯨꯏꯍꯦ
ꯀꯩꯒꯤꯅꯣ ꯍꯥꯏꯔꯒ ꯃꯣꯏꯁꯨ ꯎꯝ ꯑꯃꯨꯛꯀꯗꯤ ꯁꯤ ꯅꯠꯇꯕ ꯑꯃꯗꯤ ꯑꯃꯨꯛꯀ ꯂꯥꯛꯀꯅꯤ ꯍꯥꯏꯕꯅꯤ
ꯑꯅꯧꯕꯗ ꯑꯃꯨꯛ ꯊꯦꯡꯅꯕ ꯇꯥꯕꯅꯤ
ꯎꯝ ꯒꯔ꯭ꯨꯞꯇꯣ ꯊꯥꯗꯣꯛ
ꯎꯝ
ꯑꯗꯨꯑꯣꯏꯗꯤ ꯃꯣꯏꯅ ꯑꯅꯧꯕ ꯂꯥꯛꯄ ꯀꯥꯟꯗꯁꯨ ꯑꯗꯨꯝ ꯎꯔꯦꯗꯅ ꯑꯃꯔꯣꯝ ꯈꯜꯂꯗꯤ ꯀꯥꯟꯅꯕꯅꯤꯍꯦ ꯅꯪ ꯅꯪ ꯍꯟꯗꯛ ꯑꯍꯥꯟꯕ꯭ꯔꯥ
ꯃꯥꯅꯦ
ꯅꯍꯥꯟꯅ ꯅꯍꯥꯟꯅ ꯇꯥꯒꯦ ꯍꯥꯏꯗꯗꯅ꯫
ꯅꯍꯥꯟ ꯀꯅꯥꯝ ꯍꯥꯏꯕꯤ ꯀꯅꯥꯝ ꯍꯥꯏꯕꯤꯔꯛꯇ꯭ꯔꯦꯅꯦ ꯑꯩ
ꯑꯩꯈꯣꯏꯗꯤ ꯈꯔꯗꯤ ꯀꯨꯏꯈ꯭ꯔꯦ꯫ ꯎꯝ
ꯀꯅꯥꯝ ꯍꯥꯏꯕꯤꯔꯛꯇ꯭ꯔꯦ ꯑꯗꯨꯒꯤ ꯑꯩꯖꯨ
ꯑꯁꯤ ꯀꯅꯥꯅ ꯍꯥꯏꯔꯛꯄꯔ꯭ ꯅꯪꯗꯤ
ꯏꯃꯥꯟꯅꯕ ꯑꯃꯅ ꯍꯥꯏꯔꯛꯄꯅꯤ
ꯎꯝ ꯃꯥꯁꯨ ꯌꯥꯎꯕ
ꯑ ꯃꯖꯨ ꯌꯥꯎꯕ
ꯎꯝ ꯇ꯭ꯔꯥꯏꯕ ꯃꯩꯇꯩ
ꯇ꯭ꯔꯥꯏꯕ ꯅꯠꯇꯦ ꯃꯩꯇꯩꯅꯦ꯫
ꯎꯝ꯫ ꯎꯝ꯫ ꯑꯩꯅ ꯈꯪꯕ ꯃꯤ ꯑꯣꯏꯒꯗ ꯃꯥꯜꯂꯦ ꯉꯁꯤ ꯅꯨꯃꯤꯠ ꯇꯨꯝꯃꯣꯏꯌꯦ ꯀꯣꯜ ꯇꯧꯗꯣꯏꯅꯤ꯫
ꯇꯨꯝꯃꯔꯣꯏꯒꯦ ꯈꯜꯂꯦ ꯉꯁꯤꯗꯤ꯫
ꯎꯝ ꯇꯨꯝꯃꯔꯣꯏ ꯈꯜꯂꯦ꯫
ꯇꯨꯨꯝꯗꯤ ꯇꯨꯝꯃꯨ ꯍꯦ ꯗꯥꯛ ꯁ꯭ꯔꯀꯜ ꯃꯨꯛ ꯊꯣꯛꯂꯛꯀꯅꯤ ꯗꯥꯛ ꯁ꯭ꯔꯀꯜ ꯊꯣꯔꯛꯀꯅꯤꯀꯣ꯫
ꯑꯁ ꯑꯗꯨꯗꯤ ꯍꯤꯗꯥꯛ ꯌꯥꯝ ꯂꯩꯏꯌꯦ
ꯗꯥꯥꯛꯛ ꯁ꯭ꯔꯀꯜꯅ ꯑꯃꯨꯛ ꯌꯣꯝꯅꯤ꯫
ꯏꯁ ꯑꯗꯨꯏꯁꯨ ꯀꯩꯁꯨ ꯀꯥꯏꯗꯦ꯫
ꯏꯁ ꯀꯩꯗꯧꯕꯒꯤ ꯅꯨꯄꯥ ꯐꯪꯉꯣꯏꯀꯣ ꯑꯃꯨꯛꯀ꯫
ꯑꯁ ꯐꯪꯒꯅꯤꯅꯦ ꯀꯩꯗꯧꯕꯩ ꯅꯨꯡꯊꯤꯟꯗ ꯇꯞ ꯇꯥꯟꯅ ꯇꯨꯝꯂ ꯂꯣꯏꯔꯦ꯫
ꯑꯗꯨꯗꯤ ꯍꯌꯦꯡ ꯊꯕꯛ ꯆꯠꯊꯣꯛꯔꯔꯣꯏ꯫
ꯊꯦꯡꯅ ꯆꯠꯂꯒ ꯂꯣꯏꯔꯦ꯫
ꯊꯕꯛ ꯊꯦꯡꯅ ꯆꯠꯇꯣꯏꯕ꯫
ꯎꯝ꯫
ꯌꯦꯡꯉꯣ ꯌꯦꯡꯉꯣ ꯇꯥꯏꯃꯤꯡꯗꯣ꯫
ꯇꯨꯝꯗ꯭ꯔꯗꯤ ꯃꯤꯖꯦ ꯋꯥꯏꯀꯣ꯫
ꯑꯦ ꯋꯥꯗ꯭ꯔꯗꯤ꯫
ꯇꯨꯝꯗ꯭ꯔꯗꯤ ꯃꯤꯖꯦ ꯋꯥꯏꯌꯦꯕ꯫
ꯋꯥꯏ ꯋꯥꯏ ꯀꯅꯥꯅ ꯅꯨꯡꯉꯥꯏꯗꯣꯏꯅꯣ ꯇꯨꯝꯗ꯭ꯔꯗꯤ꯫
ꯆꯥꯛ ꯆꯥꯕ ꯇꯨꯝꯕ ꯇꯧꯗ꯭ꯔꯗꯤ
ꯆꯥꯛꯆꯥ ꯇꯨꯝꯕ ꯇꯧꯗ꯭ꯔꯒꯗꯤ ꯃꯤꯁꯦ ꯀꯝꯄꯜꯁꯔꯤ ꯋꯥꯔꯅꯤ ꯑꯗꯨꯝ
ꯑꯩꯁꯦ ꯎꯝ ꯍꯛꯀꯥꯝ ꯌꯥꯝ ꯐꯕ ꯃꯤꯗꯤ ꯅꯠꯇꯦꯅꯦ꯫ ꯍꯧꯖꯤꯛꯇꯨꯝ ꯈꯔ ꯐꯥꯔꯦ꯫ ꯍꯥꯟꯅꯗꯤ ꯅꯨꯡꯉꯥꯏꯗꯕꯒ ꯇꯤꯡꯉ ꯂꯩꯕꯅꯤ꯫
ꯇꯤꯡꯉ ꯂꯩꯌꯦꯕ ꯀꯩꯒꯤꯅꯣ ꯍꯥꯏꯖꯦ ꯇꯤꯡꯉꯤꯁꯦ꯫
ꯋꯥꯈꯟꯒꯨꯝꯕ ꯌꯥꯝ ꯈꯟ ꯈꯟꯕ ꯑꯗꯨꯗꯨꯅ ꯇꯤꯡꯉ ꯂꯩꯕꯅꯤ꯫
ꯋꯥꯈꯜ ꯌꯥꯝ ꯋꯥꯈꯜ ꯌꯥꯝ ꯈꯟꯖꯜꯂꯨꯅꯨꯍꯦ ꯑꯗꯨꯗꯤ ꯇꯤꯡꯒꯤꯅꯤ
ꯑꯗꯨꯒꯤ ꯑꯗꯨꯒꯤꯅꯤ ꯑꯩꯅ ꯌꯥꯈꯤ ꯑꯗꯨ ꯑꯁꯤꯗꯒꯤ ꯌꯥꯎꯕꯗꯒꯤꯗꯤ ꯑꯁ ꯋꯥꯈꯜ ꯅꯨꯡꯉꯥꯏ ꯅꯨꯡꯉꯥꯏꯅ ꯂꯩꯔꯦ꯫
ꯀꯣꯛ ꯆꯥꯏꯒꯦ ꯇꯧꯏ ꯍꯥꯏꯔꯝꯗꯥꯏ ꯉꯔꯥꯡꯗꯤ꯫
ꯑꯥ ꯑꯗꯨꯗꯣ ꯉꯁꯤ ꯅꯨꯃꯤꯠ ꯉꯥꯡꯅꯩꯕꯀꯣ ꯑꯗꯨꯒꯤ ꯃꯤꯗꯣ ꯉꯁꯤ ꯉꯥꯡꯅꯩ ꯉꯥꯡꯅꯕꯒ ꯉꯁꯤꯗꯤ ꯌꯥꯝ ꯅꯨꯡꯉꯥꯏꯌꯦ ꯑꯁ ꯃꯥꯅꯀꯣ ꯑꯁꯨꯃꯥꯏꯌꯦ ꯃꯥꯁꯦ ꯂꯥꯁꯇ ꯆꯍꯤ ꯇ꯭ꯋꯦꯟꯇꯤ ꯈꯛꯇ ꯑꯣꯏꯔꯝꯃꯤꯅꯦ
ꯆꯍꯤ ꯇ꯭ꯋꯦꯟꯇꯤꯈꯛꯇ ꯑꯉꯥꯡꯅꯤꯅꯦ ꯑꯗꯨꯗꯤ
ꯑꯥ ꯑꯗꯨꯒꯤ ꯑꯁ ꯑꯩꯗꯤ ꯑꯩꯈꯣꯏꯒꯤ ꯂꯤꯡꯒꯥꯔ ꯈꯜꯂꯒ ꯐꯥꯒꯤ ꯐꯔꯥꯡ ꯇꯧꯕꯅꯤ ꯉꯁꯤ ꯅꯨꯃꯤꯠꯇꯤ ꯋꯥꯔꯤ ꯁꯥꯟꯅꯕ ꯌꯥꯝ ꯅꯨꯡꯉꯥꯏ ꯃꯥꯅ ꯍꯥꯏ ꯃꯥꯒꯤ ꯀꯣꯏꯅꯕ ꯂꯩꯁꯥꯕꯤꯗꯣ ꯑꯗꯨꯒꯤ ꯐꯣꯇꯣꯁꯨ ꯊꯥꯏꯌꯦꯕꯀꯣ ꯑꯩꯉꯣꯟꯗ ꯑꯗꯨꯏ ꯑꯩꯅ ꯑꯥ ꯃꯥꯅ ꯍꯥꯏꯌꯦ꯫ ꯃꯥꯁꯦ ꯌꯥꯝꯅ ꯁꯥꯎꯒꯜꯂꯤ ꯑꯗꯨꯒ ꯃꯥꯕꯨ ꯍꯦꯛ ꯀꯦꯌꯔ ꯂꯧꯗꯕꯒ ꯏꯁꯧ ꯂꯥꯡꯉꯦ ꯈꯣꯠꯂꯦ ꯍꯥꯏꯕ ꯑꯗꯨꯗꯤ ꯑꯩꯅ ꯑꯉꯥꯡ ꯑꯣꯏꯕꯩꯅꯦ ꯅꯣꯏ ꯑꯗꯨ ꯃꯇꯝꯗꯣ ꯍꯦꯜꯂꯗꯤ ꯅꯪ ꯅꯪ ꯉꯝꯃꯒ ꯃꯥꯒꯤ ꯋꯥꯗꯨ ꯏꯜꯂꯗꯤ ꯅꯪ ꯑꯁꯦꯡꯕꯒꯤ ꯊꯨꯡꯅꯒꯗꯕꯅꯤ ꯍꯥꯏꯕ ꯑꯗꯨꯒꯤ ꯃꯥꯅ ꯑꯁ
ꯀꯔꯤꯅꯣ ꯑꯩꯉꯣꯟꯗ ꯇꯧꯔꯤꯖꯦꯒꯥ ꯍꯥꯏꯌꯦ ꯑꯩꯈꯣꯏꯅꯤ ꯋꯥꯔꯤ ꯁꯥꯟꯅꯕ ꯉꯁꯤꯗꯤ ꯌꯥꯝ ꯅꯨꯡꯉꯥꯏꯌꯦ ꯑꯅꯤꯔꯛ ꯁꯥꯅꯩ ꯌꯥꯝ ꯀꯩꯅꯣ ꯇꯥꯏ ꯑꯉꯥꯡꯅꯤ
ꯑꯩꯗꯤ ꯌꯥꯝ ꯄꯛ ꯁꯥꯟꯅꯗ꯭ꯔꯦ ꯀꯅꯥꯒ ꯁꯥꯟꯅꯗꯣꯏꯅꯣ ꯈꯪꯗꯕꯤꯅꯤ
ꯒ꯭ꯔꯨꯞꯇ ꯑꯗꯨꯝ ꯊꯤꯌꯨꯅ ꯅꯨꯄꯤ ꯌꯥꯝ ꯌꯥꯎꯕꯗꯨꯗꯤ
ꯑꯁ ꯀꯃꯥꯏꯅ ꯃꯤꯉꯣꯟꯗ ꯍꯥꯏꯔꯗꯣꯏꯅꯣ ꯅꯨꯄꯤꯗꯨꯗ ꯑꯗꯨꯗꯧꯁꯦ ꯋꯥꯔꯤ ꯁꯥꯟꯅ
ꯑꯁ ꯌꯥꯝ ꯅꯣꯡꯅꯤꯡꯉꯦ ꯑꯁꯤꯗꯕꯨ ꯑꯁꯤꯗꯕꯨ ꯇꯧꯅꯒꯤꯅ ꯅꯪ ꯌꯥꯎꯔꯤ ꯅꯠꯇ꯭ꯔꯣ
ꯏꯀꯥꯏꯅꯦ
ꯃꯣꯏꯅꯁꯨꯨ
ꯅꯨꯄꯥꯒ ꯅꯨꯄꯥꯒ ꯁꯥꯈꯤꯕꯅ ꯐꯩ
ꯑꯁ ꯃꯤ ꯈꯔꯅ ꯑꯃꯨꯛꯀ ꯅꯨ ꯅꯨꯄꯤꯒ ꯁꯥꯟꯅꯒꯦ ꯅꯨꯄꯥꯒ ꯁꯥꯟꯅꯔꯣꯏꯒꯦꯅ ꯈꯜꯂꯤ ꯅꯪꯅ ꯃꯔꯣꯜ ꯑꯃ ꯁꯥꯟꯅꯕ ꯈꯨꯗꯤꯡꯒꯤ ꯂꯣꯏꯅ ꯅꯨꯡꯁꯤꯅꯒꯅꯤ ꯅꯨꯡꯁꯤꯅꯕꯁꯨ ꯅꯠꯇꯅ ꯑꯗꯨꯝ ꯆꯝꯅ ꯁꯥꯟꯅꯒꯗꯕꯅꯤ
ꯍꯣꯏ ꯁꯥꯟꯅꯕꯕꯨꯗꯤ ꯌꯥꯏ ꯑꯗꯨ ꯑꯣꯏꯔꯒꯁꯨ ꯂꯩꯗꯅ
ꯃꯣꯏꯁꯨ ꯑꯗꯨ ꯅꯨꯄꯥꯈꯣꯏꯒ ꯋꯥꯔꯤ ꯁꯥꯟꯅꯒꯦꯅ ꯌꯥꯎꯔꯤꯗꯨꯅꯦ ꯁꯥꯎꯅꯨ ꯉꯥꯏ ꯀꯁꯨ ꯂꯩꯇꯅ
ꯅꯪꯅ ꯏꯀꯥꯏꯕꯒꯤꯅꯤ ꯃꯣꯏꯅ ꯃꯣꯏꯅ ꯑꯗꯨꯝ ꯍꯦꯟꯖꯤꯟꯅ ꯈꯜꯂꯛꯇꯣꯏꯅꯤ
ꯎꯝ ꯁꯥꯟꯅꯕꯗꯤ ꯁꯥꯟꯅꯩꯗ ꯑꯃꯨꯛ ꯃꯔꯛ ꯃꯔꯛꯇ ꯃꯣꯏ ꯑꯃ ꯑꯅꯤꯒꯨꯝꯕ ꯑꯃ ꯁꯥꯟꯅꯩ
ꯁꯥꯟꯅꯧ ꯑꯩꯗꯤ ꯃꯁꯤꯡ ꯁꯨꯈ꯭ꯔꯦ ꯅꯨꯄꯤꯁꯨ ꯅꯨꯄꯥꯁꯨ ꯂꯣꯏꯅꯤ ꯁꯨꯔꯦ ꯑꯩꯁꯦ ꯃꯔꯤ ꯄꯥꯏꯕꯅꯦꯕ ꯁꯤꯒꯗꯧꯔꯦꯕ ꯑꯩ
ꯑ
ꯃꯔꯤ ꯍꯦꯟꯗꯜ ꯇꯧꯔꯤꯅꯦꯕ
ꯎꯝ ꯑꯃꯨꯀ ꯃꯥꯄꯤ ꯔꯈꯦ ꯍꯥꯏꯦ ꯑꯃꯨꯛꯀ ꯑꯃ ꯃꯤꯅ ꯄꯤꯔꯛꯏꯅꯦ ꯑꯩꯉꯣꯟꯗ
ꯑꯦ ꯎꯝ
ꯑꯩꯕꯨ ꯉꯥꯡꯅꯧ ꯉꯥꯡꯅꯧꯅ ꯄꯤꯔꯛꯄ ꯑꯗꯒꯤ ꯑꯩꯁꯨ ꯑꯗꯨꯝ ꯉꯥꯡꯂꯛ ꯆꯥꯛ ꯆꯥꯛ ꯌꯦꯟꯁꯥꯡ ꯆꯥꯅꯉꯥꯏ ꯈꯪꯗ꯭ꯔ ꯄꯨꯛ ꯊꯟꯈ꯭ꯔꯦ ꯁꯤꯗ ꯋꯥꯔꯤ ꯁꯥꯕꯅ ꯉꯁꯥꯏꯗꯤꯀꯣ ꯑꯩꯁꯦ ꯄꯨꯔꯥ ꯇꯨꯝꯅꯤꯡꯈ꯭ꯔꯕ ꯇꯨꯝꯅꯤꯡꯕꯅꯤ ꯁꯤꯗꯧꯔꯕ ꯑꯗꯣ ꯃꯤ ꯑꯃꯅꯗꯤ ꯀꯣꯜ ꯇꯧꯔꯛꯀꯦ ꯍꯥꯏꯕ ꯇꯧꯔꯛꯀꯅꯨ ꯍꯥꯏꯕꯁꯨ ꯅꯨꯡꯉꯥꯏꯇꯕ ꯑꯗꯨꯒꯤ ꯇꯧꯔ ꯈꯜꯂꯦ ꯑꯩꯁꯨꯦ ꯎꯨꯏꯅ ꯎꯨꯏꯅ ꯎꯝ ꯍꯣꯏ ꯎꯝ ꯑꯗꯨꯝ ꯋꯥꯔꯤ ꯁꯅꯕ ꯑꯗꯨ ꯃꯍꯧꯁꯥꯅꯗꯤ ꯆꯨꯄꯦꯠ ꯆꯨꯄꯦꯠ ꯆꯨꯄꯦꯠ ꯑꯗꯨ ꯉꯥꯡꯉꯤꯗꯅ ꯉꯁꯤꯗꯤ ꯃꯥꯁꯦ ꯀꯩ ꯀꯩꯅꯣꯃ ꯈꯟꯈ꯭ꯔ ꯃꯥꯜꯂꯦ ꯉꯁꯤ ꯀꯩꯗꯧꯔꯒꯦ ꯅꯪ ꯋꯥꯈꯜ ꯅꯨꯡꯉꯥꯏꯇꯕ꯭ꯔꯣ ꯍꯥꯏ ꯑꯩꯅ
ꯃꯈꯟ ꯅꯨꯡꯉꯥꯏꯇꯕ ꯅꯠꯇꯦ ꯑꯩ ꯇꯨꯝꯅꯤꯡꯕꯒꯤꯅꯦꯕ ꯑꯗꯨꯝ ꯃꯥꯅ ꯊꯝꯕꯗꯣ ꯑꯩꯁꯨ ꯈꯪꯗ꯭ꯔꯦ ꯇꯨꯡꯊꯣꯛꯈ꯭ꯔꯦ ꯑꯗꯨꯝ
ꯍꯝ ꯍꯨꯝ ꯀꯩꯅꯣꯝ ꯈꯜꯂꯝꯃꯅꯤ ꯃꯥꯁꯨ
ꯑꯗꯣ ꯑꯩꯅ ꯀꯣꯟꯅ ꯍꯧꯒꯠꯂꯛꯄ ꯀꯥꯟꯗ ꯀꯣꯜ ꯇꯧꯕꯤꯌꯦ
ꯆꯧꯕꯤꯔꯀꯥꯟꯗ ꯃꯥꯅ ꯑꯩ ꯇꯨꯝꯗꯣꯏꯅꯦ ꯍꯣꯏꯌꯦ ꯅꯪꯅ ꯁꯣꯔ ꯁꯣꯟꯕ ꯃꯈꯨꯟꯗꯤ ꯇꯥꯏ ꯑꯗꯨꯒ ꯀꯔꯤꯝꯁꯨ ꯍꯥꯏꯔꯛꯇꯕ ꯑꯩꯗꯤ ꯀꯅꯤꯗꯒ ꯆꯅꯦ
ꯅꯪꯗꯤ ꯅꯨꯄꯥ ꯀꯣꯏꯗꯦ ꯍꯥꯏꯇꯥꯔꯦ
ꯑꯁ ꯑꯁꯤꯗ ꯑꯃ ꯊꯦꯡꯅꯩꯌꯦ ꯉꯁꯤ ꯆꯠꯂꯨꯏꯌꯦꯕꯀꯣ
ꯎꯝ
ꯑꯗꯨꯅꯦ ꯉꯁꯥꯏꯗꯒꯤ ꯑꯩꯉꯣꯟꯗ ꯗꯤꯁꯇꯔꯕ ꯇꯧꯔꯤꯗꯣ ꯀꯣꯜ ꯇꯧꯕꯗ ꯁꯩꯇꯥꯟ ꯑꯃ
ꯑꯣ ꯁꯤꯗꯒꯤ ꯅꯨꯄꯥ ꯑꯃ ꯀꯣꯏꯔꯕ
ꯎ
ꯌꯥꯝ ꯊꯨꯅ ꯀꯣꯏꯔꯝꯃꯤꯗ
ꯀꯨꯏꯔꯦ ꯑꯩꯈꯣꯏꯅꯤ ꯄꯥꯎꯍꯥꯎꯅꯕꯗꯤ ꯎꯅꯅꯕ ꯑꯗꯨ ꯉꯁꯤ ꯏꯕꯖꯠꯄꯣ
ꯑꯉꯥꯡ ꯂꯣ ꯍꯥꯏꯂ
ꯑꯩꯈꯣꯏ ꯂꯦꯡꯒꯥꯅꯤ
ꯑꯣ ꯃꯤ ꯐꯕ꯭ꯔꯥ
ꯈꯪꯕ ꯁꯤ ꯐꯥꯕꯒꯤꯗꯤ ꯌꯥꯝ ꯐ꯭ꯔꯤ ꯑꯣꯏꯌꯦ ꯐ꯭ꯔꯤ ꯑꯣꯏꯌꯦ ꯍꯥꯏꯗꯤ ꯂꯩꯗꯅ ꯋꯥ ꯉꯥꯡꯅꯕ ꯈꯣꯠꯅꯕ ꯃꯣꯏ ꯌꯨꯝꯗꯁꯨ ꯆꯪꯍꯜꯂꯦꯕꯀꯣ
ꯎꯝ
ꯆꯪꯉꯤ ꯃꯃꯥꯗ ꯆꯥꯛ ꯊꯣꯡꯉꯒ ꯂꯩꯌꯦ ꯆꯥꯛ ꯆꯥꯔꯒ ꯆꯠꯂꯣꯏꯦ ꯑꯩꯅ ꯎꯝ ꯏꯃꯥ ꯑꯩ ꯆꯥꯛ ꯆꯥꯔꯣꯏꯏ ꯑꯩ ꯆꯥꯛ ꯆꯥꯅꯤꯡꯗꯦꯕ ꯑꯗꯨꯒꯤ ꯑꯩꯉꯣꯟꯗ ꯊꯤꯟꯕꯤꯈ꯭ꯔꯦ ꯊꯤꯟꯕꯤꯔꯒ ꯑꯣꯛ ꯃꯔꯤꯟ ꯆꯥꯔꯦ ꯏꯕꯥꯅꯤ ꯁꯃꯣꯁꯥ ꯆꯥꯔꯦ ꯑꯗꯨꯒ ꯍꯟꯈ꯭ꯔꯦ
ꯀꯩ ꯂꯝꯗꯩꯅꯣꯕꯨ
ꯊꯥꯡꯃꯩꯕꯟꯗꯒꯤ
ꯅꯥꯛꯏ ꯅꯠꯇꯗꯤ ꯍꯣꯏꯒ
ꯎꯝ
ꯀꯣꯏꯒꯅꯤ ꯅꯑ ꯑꯗꯨꯗꯤ
ꯎꯝ ꯑꯗꯨꯕꯨ ꯑꯁ ꯈꯪꯗꯦ ꯑꯩ ꯅꯨꯄꯥꯁꯦꯁ ꯈꯪꯗꯦ ꯀꯣꯏꯅ ꯅꯤꯡꯗ ꯀꯣꯏꯅ ꯂꯤꯡꯗꯦ
ꯀꯔꯤꯅꯣ ꯄꯄꯥꯖꯤꯇꯤ ꯀꯝꯝꯕꯜ ꯆꯔꯤ ꯃꯤ ꯀꯣꯏ ꯀꯗꯝꯅꯤ
ꯅꯠꯇꯦ ꯐ꯭ꯔꯤꯗ ꯂꯩꯕꯗꯣ ꯐꯪꯈꯤꯦꯗꯅ
ꯐꯛꯅꯤ ꯑꯦꯗꯖꯁ ꯇꯧꯕꯗ ꯌꯥꯕꯅꯤ
ꯐꯪꯗꯦ ꯑꯗꯨꯝ ꯑꯃꯗ ꯑꯃꯗ ꯑꯗꯨꯝ ꯌꯦꯠꯄ ꯈꯣꯠꯄ ꯑꯗꯨꯝ ꯂꯩꯕꯅꯤ
ꯍꯌꯦꯡ ꯌꯨꯝ ꯄꯥꯜꯂꯒꯦ ꯈꯟꯕ ꯀꯥꯟꯗ ꯑꯗꯨꯗ ꯀꯣꯏꯅꯔꯗꯤ ꯐꯒꯅꯤ
ꯑꯗꯨꯕꯨ ꯀꯣꯏꯒꯗꯕꯅꯤ ꯑꯐꯕ ꯑꯃꯗꯤ ꯊꯤꯒꯗꯝꯅꯤ꯫
ꯍꯣꯏ ꯑꯃꯕꯨꯗꯤ ꯎꯅꯔꯨꯔꯦ ꯉꯁꯤ ꯍꯥ ꯍꯥ ꯍꯥ꯫
ꯍꯨꯝ ꯐꯔꯝꯃꯗꯝ ꯀꯩꯝ ꯈꯜꯂꯨꯔꯅꯨ꯫ ꯑꯗꯨꯝ ꯂꯣꯏꯅꯃꯛ ꯇꯞ ꯇꯞꯅ ꯑꯗꯨꯝ ꯂꯣꯏꯅꯧ ꯑꯗꯨꯒꯤ ꯑꯐꯕ ꯑꯗꯨꯝ ꯑꯣꯏꯖꯔꯁꯅꯨ꯫
ꯑꯩꯈꯣꯏꯗꯤ ꯕꯤꯗꯤꯑꯣ